ꯑ
ꯑꯣꯀꯦ ꯇꯧꯔꯤꯒꯦ
ꯁꯨꯝ ꯎꯆꯦ ꯂꯝꯕꯤꯗ ꯂꯩꯔꯒ ꯒꯥꯔꯤ ꯄꯥꯛꯔ ꯇꯧꯔꯒ ꯐꯝꯃꯒ ꯂꯩꯔꯝꯕꯅꯤꯅ
ꯑꯣ ꯑꯩ ꯆꯤꯡꯗ ꯂꯩꯕ꯭ꯔꯥ ꯀꯗꯥꯏ ꯂꯩꯕ꯭ꯔꯥ
ꯑꯩ ꯍꯧꯖꯤꯛꯄꯨꯗꯤ ꯇꯝꯅ ꯂꯩ ꯏꯆꯟꯅꯨꯄꯤ ꯒꯤ ꯑꯦꯛꯖꯥꯝ ꯊꯤꯜꯂꯨꯕ ꯑꯗꯨꯒꯤ ꯒꯥꯔꯤ ꯃꯅꯨꯡꯗ ꯐꯝꯃꯒ ꯂꯩꯔꯝꯃꯤ
ꯂꯣꯏꯕ ꯉꯥꯏꯕ꯭ꯔꯥ
ꯍꯣꯏ ꯂꯣꯏꯕ ꯉꯥꯏꯗꯣꯏꯕ ꯍꯣꯔꯦꯟ ꯑꯃꯨꯛ ꯈꯨꯟ ꯆꯠꯇꯣꯏꯕꯀꯣ ꯍꯦꯛ ꯂꯣꯏꯕ
ꯅꯣꯏ ꯈꯨꯟ ꯂꯥꯞꯇꯕ꯭ꯔꯥ ꯁꯤ ꯇꯝꯄꯥꯛꯀ
ꯍꯣꯏ ꯂꯞꯇꯦ ꯑꯩꯣꯏꯗꯤ
ꯑꯣ ꯅꯨꯡꯉꯥꯏꯅꯦ
ꯍꯣꯏ ꯑꯩꯈꯣꯏꯗꯤ ꯆꯤꯡꯈꯣꯡ ꯑꯣꯏꯕꯅꯤ ꯅꯨꯡꯉꯥꯏ
ꯆꯠꯅꯤꯡꯉꯒ ꯆꯠꯄ ꯅꯨꯡꯉꯥꯏ ꯑꯩꯈꯣꯏꯗꯤ ꯆꯠꯄꯁꯨ ꯐꯪꯗ꯭ꯔꯦ
ꯑꯥ ꯅꯪꯗꯤ ꯈꯨꯟꯗ ꯂꯩꯕ꯭ꯔꯣ
ꯀꯗꯂꯩꯦ ꯎꯝ ꯏꯇꯝ ꯄꯥꯎꯇ ꯂꯩ
ꯑ
ꯆꯥꯛꯗꯤ ꯆꯥ ꯈꯕ
ꯍꯣꯏ ꯀꯣꯏꯔꯦ ꯆꯕ
ꯀꯦꯟꯖꯥꯡ ꯆꯥꯈ꯭ꯔꯦ
ꯁꯦ ꯁꯥꯎꯒ꯭ꯔꯤꯒ ꯈꯥꯃꯦꯟ ꯑꯈꯥꯕ
ꯌꯦꯝ ꯍꯥꯎꯕꯅꯦ ꯑꯗꯨꯗꯨ
ꯎꯝ
ꯆꯥꯟꯅꯕꯅꯦ ꯑꯩꯈꯣꯏꯗꯤ ꯕꯤꯟꯁ ꯆꯝꯐꯨꯠ ꯁꯥꯏ
ꯑꯗꯨꯁꯨ ꯑꯗꯨꯝ ꯍꯧꯕꯅꯤꯗ ꯐꯖꯅ ꯆꯠꯅꯤꯡ ꯃ ꯁꯦꯝꯃꯗꯤ
ꯍꯣꯏ ꯊꯥꯡꯖꯤꯡ ꯊꯥꯡꯖꯤꯡꯒ ꯆꯥꯏ ꯊꯥꯡꯖꯤꯡ ꯃꯦꯠꯄꯒ
ꯍꯧꯥꯎꯔꯌꯦ ꯑꯗꯨꯒꯤ
ꯍꯥꯎꯈ꯭ꯔꯦ
ꯍꯔꯦꯟꯗꯗꯤ ꯀꯅꯥ ꯀꯅꯥꯒ ꯂꯩꯕ꯭ꯔꯣ
ꯑꯁ ꯃꯤ ꯌꯥꯝꯃꯦ ꯑꯩꯈꯣꯏ ꯂꯩꯕꯨꯗꯤ ꯃꯤ ꯑꯩꯈꯣꯏ ꯃꯤ ꯃꯉꯥ ꯂꯩꯌꯦ
ꯏꯃꯨꯡꯔꯣ ꯅꯠꯇ꯭ꯔꯒ ꯁꯨꯝ ꯅꯪꯒꯤ ꯐ꯭ꯔꯦꯟꯁꯀꯨꯝꯕ꯭ꯔꯣ
ꯑꯩꯈꯣꯏ ꯀꯖꯤꯟꯒ ꯃꯤꯛꯁ ꯇꯧꯔꯒ ꯂꯩꯌꯦ
ꯑꯣ ꯌꯨꯝꯗ ꯆꯥꯎꯔꯛꯝꯕꯅꯤꯅꯦ ꯑꯗꯨꯗꯤ
ꯌꯨꯝ ꯆꯥꯎꯗꯦ ꯑꯗꯨꯒꯤ ꯆꯤꯟꯕꯒꯤ ꯔꯦꯟ ꯑꯅꯧꯕ ꯊꯤꯔꯤ ꯊꯥꯏꯅꯗꯤ ꯏꯆꯦꯒꯥꯏꯕꯅꯤ ꯈꯛꯇ ꯂꯩꯌꯦꯕꯀꯣ
ꯎꯝ
ꯑꯗꯨꯀꯥꯟꯗꯗꯤ ꯑꯗꯨꯝ ꯃꯤ ꯑꯅꯤꯒꯤꯗꯤ ꯅꯨꯡꯉꯥꯏꯌꯦꯕ
ꯎꯝ
ꯍꯧꯖꯤꯛ ꯃꯤ ꯃꯉꯥ ꯁꯨꯈ꯭ꯔꯕꯒꯤ ꯔꯦꯟ ꯑꯇꯣꯞꯄ ꯊꯤꯔꯤꯕꯅꯦ
ꯑꯩꯁꯨ ꯍꯥꯟꯅꯗꯤꯔꯦꯝꯇ ꯂꯩꯔꯝꯃꯅꯦ ꯑꯗꯣ ꯍꯟꯗꯛꯇꯤ ꯂꯩꯇꯦ ꯑꯃꯨꯛꯀ ꯂꯩꯅꯤꯡꯉꯥꯏꯗꯤ ꯍꯥꯏꯕꯅꯤ ꯑꯗꯣ ꯈꯪꯗ꯭ꯔꯔꯤ
ꯌꯨꯝ ꯅꯛꯑꯗꯤ ꯂꯩꯇ꯭ꯔꯁꯨ ꯌꯥꯏꯅꯦ
ꯋꯥꯏꯅꯦ ꯅꯨꯡꯇꯤ ꯂꯥꯛꯄꯗꯣ ꯑꯗꯨꯒ ꯑꯃꯨꯛꯀ ꯌꯨꯝ ꯍꯜꯂꯛꯑꯀꯥꯟꯗꯗꯤ ꯊꯕꯛ ꯇꯧꯅꯤ ꯀꯔꯤ ꯍꯥꯏꯁꯤꯦ ꯊꯕꯛ ꯇꯧꯔꯤꯉꯩꯒꯤ ꯃꯇꯝꯗꯣ ꯄꯨꯔꯥ ꯆꯪꯈ꯭ꯔꯦꯕ ꯆꯠꯄ ꯆꯠꯊꯣꯛ ꯆꯠꯁꯤꯟ ꯇꯧꯕꯗꯨꯗ
ꯎꯝ
ꯑꯗꯨꯒꯤ ꯏꯝꯐꯜ ꯁꯦ ꯚꯦꯂꯤꯗ ꯂꯩꯔꯗꯤ ꯑꯗꯣ ꯄꯨꯡ ꯄꯨꯡ ꯑꯣ ꯃꯤꯅꯤꯠ ꯐꯤꯐꯇꯤꯟꯒꯨꯝꯕ ꯃꯉꯥꯒꯨꯝꯕ ꯂꯧꯗꯣꯏꯗꯣ ꯁꯤꯦ ꯈꯨꯟꯗꯜꯒꯤ ꯂꯥꯛꯑꯗꯤ ꯑꯦꯠ ꯂꯤꯁ ꯊꯥꯔꯇꯤ ꯐꯥꯏꯚ ꯐꯣꯔꯇꯤ ꯄꯨꯡ ꯑꯃꯒꯨꯝꯕꯗꯤ ꯑꯗꯨꯝ ꯀꯟꯖꯨꯝ ꯇꯧꯔꯦ ꯑꯗꯨꯅ
ꯎ
ꯃꯃ
ꯑꯩꯈꯣꯏꯒꯤꯗꯤ ꯄꯨꯡ ꯑꯅꯤ ꯍꯦꯜꯂꯦ ꯆꯠꯄ ꯌꯨꯝꯗ ꯆꯠꯂꯦ ꯆꯠꯄꯁꯨ ꯐꯪꯗ꯭ꯔꯦ ꯁ꯭ꯋꯥꯏꯁꯤꯗ ꯑꯗꯨꯝ ꯄꯜꯂꯒ ꯂꯩꯔꯦ
ꯍꯣꯏ ꯑꯗꯨꯝ ꯃꯇꯝꯅ ꯂꯥꯛꯈꯤꯗ
ꯗꯤꯁ ꯏꯌꯥꯔ ꯆꯠꯄ ꯐꯪꯒꯗꯕ ꯃꯥꯟꯗꯦ ꯑꯩꯈꯣꯏꯔꯣꯝꯗꯤ
ꯑꯩꯈꯣꯏ ꯑꯩꯈꯣꯏꯔꯣꯝꯗ ꯂꯔꯣ
ꯃꯐꯝ ꯈꯪꯗ꯭ꯔꯁꯨ ꯅꯪꯒꯤ ꯃꯤꯡ ꯊꯤꯔꯒ ꯆꯠꯈ꯭ꯔꯁꯨꯔ
ꯍꯣꯏ ꯑꯗꯨꯝ ꯁꯦ ꯍꯤꯟꯁ ꯈꯔ ꯄꯤꯕꯤꯒꯦꯀꯣ ꯀꯣꯂꯦꯖ ꯑꯣꯏꯔꯁꯨ ꯁ꯭ꯀꯨꯜ ꯑꯣꯏꯔꯁꯨ ꯑꯩ ꯈꯪꯗꯣꯏꯕ ꯃꯤ
ꯎꯝ
ꯃꯣꯗꯁꯦ ꯃꯣꯗꯦꯜ ꯁ꯭ꯀꯨꯜꯗ ꯆꯠꯂꯣ ꯅꯠꯇ꯭ꯔꯒ ꯗꯤ ꯑꯦꯝ ꯀꯣꯂꯦꯖꯇ ꯆꯠꯂꯣ ꯑꯗꯨꯝ ꯈꯪꯂꯛꯑꯅꯤ ꯎꯝ ꯎꯝ
ꯆꯍꯤꯍꯤ ꯀꯌꯥ ꯁꯟꯔꯒꯦ
ꯇꯨ ꯑꯦꯟ ꯋꯥꯟ
ꯅꯤ
ꯈꯪꯕ꯭ꯔꯣ
ꯈꯪꯗꯦ ꯌꯥꯝ ꯅꯣꯛꯅꯤꯡꯉꯦ ꯑꯗꯨꯝ ꯅꯣꯛꯅꯤꯡꯕ
ꯇꯨ ꯑꯦꯟ ꯇꯨ ꯑꯦꯟ ꯋꯥꯟ ꯍꯥꯏꯗꯤ ꯇ꯭ꯋꯦꯟꯇꯤ ꯋꯥꯟ ꯍꯥꯏꯔꯤꯅꯤꯗ
ꯑꯗꯨꯅꯦ ꯑꯁꯪꯕꯒꯤꯔ
ꯍꯣꯏ
ꯎꯝ ꯑꯁꯤꯒꯤꯗ ꯐꯣꯟ ꯇꯕ ꯐꯪꯕꯁꯦ ꯇ꯭ꯋꯦꯟꯇꯤ ꯋꯥꯟ ꯈꯛꯇ ꯑꯣꯏꯕ꯭ꯔꯥ ꯍꯟꯗꯦ
ꯀꯔꯤ
ꯑꯁꯤꯒꯤꯗ ꯀꯣꯜ ꯇꯧꯕ ꯐꯪꯕ ꯃꯤꯈꯣꯏꯗꯨ
ꯑꯣ
ꯇ꯭ꯋꯦꯟꯇꯤ ꯋꯥꯟꯛꯇ ꯑꯣꯏꯌꯦꯅꯦ
ꯑꯥ ꯑꯣꯏꯔꯝꯒꯅꯤ
ꯑꯩꯅ ꯂꯣꯏꯅ ꯍꯟꯈ꯭ꯔꯦ ꯑꯗꯨꯗꯤ
ꯍꯥꯥ
ꯑꯩꯅ ꯂꯣꯏꯅ ꯍꯟꯈ꯭ꯔꯦ
ꯎꯝ ꯅꯪꯗꯤ ꯇꯋꯦꯟꯇꯤ ꯁꯤꯛꯁ
ꯑꯗꯨꯗꯅ
ꯍꯥꯥ
ꯅꯨꯄꯤꯗꯤ ꯆꯍꯤ ꯍꯥꯏꯕ ꯌꯥꯗꯦꯕ
ꯇꯁ
ꯇ ꯃ ꯇꯅ ꯑꯗꯨꯒꯕ ꯇꯧꯅꯨ ꯇꯧꯅꯨ ꯑꯗꯨꯒꯨꯝꯕ ꯇꯧꯅꯨ
ꯆꯍꯤ ꯍꯥꯏꯗꯤ ꯑꯃꯨꯛꯀ ꯇꯧꯔꯛꯀꯦ ꯍꯥꯏꯔꯁꯨ ꯍꯣꯏ ꯍꯥꯏꯈꯤꯗ꯭ꯔꯦ
ꯑꯁ ꯑꯩꯈꯣꯏꯗꯤꯗꯤ ꯑꯩꯒꯤꯉꯣꯟꯗꯗꯤ ꯗꯔꯀꯥꯔ ꯇꯥꯗꯦꯗ
ꯇꯣꯈꯔꯦꯁ
ꯑꯗꯨꯝ ꯍꯥꯏꯔꯣ ꯇ꯭ꯋꯦꯟꯇꯤ ꯁꯤꯛꯁ
ꯌꯎꯗ꯭ꯔꯤꯒ
ꯑꯣ ꯇ꯭ꯋꯦꯟꯇꯤ ꯊ꯭ꯔꯤ
ꯍꯦꯂꯦꯃꯨ
ꯇ꯭ꯋꯦꯟꯇꯤ ꯐꯣꯔ
ꯑꯗꯨꯃꯥꯏꯅ ꯂꯩꯔꯤ
ꯎꯝ ꯑꯗꯨꯗꯤ ꯊꯥꯎꯖꯟ ꯇ ꯄꯣꯛꯄ ꯑꯗꯨꯝ ꯀꯩꯝ ꯀꯥꯏꯗꯦꯅ ꯑꯗꯨꯕꯨ ꯀꯨꯝ ꯑꯍꯨꯝ ꯈꯛꯇꯪ ꯍꯦꯟꯕꯗꯨꯕꯨ ꯑꯩꯉꯣꯟꯗ
ꯆꯨꯝꯃꯦ ꯆꯨꯝꯃꯦ
ꯎꯝ ꯀꯣ ꯆꯍꯤ ꯑꯍꯨꯝ ꯈꯛꯇꯪ ꯍꯦꯟꯕꯁꯤꯗꯤ ꯀꯩꯝ ꯀꯥꯏꯗꯦꯗ ꯑꯩꯒꯤꯗꯤ
ꯎꯝ
ꯏꯁꯇꯤꯜ ꯑꯩꯒꯤ ꯕꯦꯁ ꯒꯨꯝꯕ
ꯑꯣꯏꯅꯦ ꯑꯣꯏꯅꯤ ꯂꯥꯁꯇ ꯇꯗꯤ ꯏꯆꯦ ꯀꯧꯔꯒ‌ ꯇꯣꯛꯀꯅꯤ ꯀꯣ
ꯑꯦꯁ ꯑꯩꯗꯤ ꯑꯗꯨꯃꯥꯏꯅ ꯇꯧꯗꯦꯗ ꯁꯨꯝ ꯀꯔꯤ ꯍꯥꯏꯁꯤꯔ ꯍꯣꯏ ꯃꯤ ꯑꯩꯒ ꯃꯥꯏꯟꯁꯦꯠ ꯃꯥꯟꯅꯗꯕ ꯃꯤꯗꯤ ꯑꯗꯨꯝ ꯉꯥꯡꯅꯗꯦꯕ ꯑꯗꯨꯕꯨ ꯃꯥꯏꯟ ꯁꯦꯠ ꯃꯥꯟꯅꯔꯗꯤ ꯑꯍꯟ ꯑꯣꯏꯒꯦꯔꯥ ꯑꯉꯥꯡ ꯑꯣꯏꯒꯦꯔꯥ ꯀꯩꯝ ꯗꯔꯀꯥꯔ ꯇꯥꯗꯦ ꯑꯩꯒꯤꯗꯤ
ꯎꯝ
ꯑꯩꯗꯤ ꯑꯍꯟꯒ ꯑꯗꯨꯝ ꯄꯨꯜꯂꯦ ꯄꯨꯟꯕꯗꯤ
ꯑꯣ ꯑꯩꯗꯤ ꯑꯉꯥꯡꯒ ꯑꯗꯨꯝ ꯄꯨꯂꯦ
ꯎꯝ ꯑꯩꯗꯤ ꯂꯥꯏ ꯇ꯭ꯋꯦꯟꯇꯤ ꯅꯥꯏꯟ ꯇ꯭ꯋꯦꯟꯇꯤ ꯁꯚꯦꯟ ꯇ꯭ꯋꯦꯟꯇꯤ ꯁꯤꯛꯁ ꯑꯗꯣ ꯂꯦꯡꯒꯥ ꯑꯩꯈꯣꯏꯗꯣ ꯑꯅꯝꯕ ꯄꯨꯜꯂꯦ ꯑꯗꯨꯒ ꯑꯩꯒꯤ ꯕꯦꯁꯤꯁꯨ ꯑꯗꯨꯝ ꯄꯨꯜꯂꯦꯕ ꯑꯗꯨ ꯑꯣꯏꯔꯁꯨ ꯀꯔꯤꯌꯥꯁ ꯑꯩꯒꯤ ꯁꯔꯥꯎꯟꯗꯤꯡ ꯐꯦꯟ ꯐ꯭ꯔꯦꯟꯁꯤꯡꯗꯣ ꯑꯗꯨꯝ ꯆꯍꯤꯗꯣ ꯌꯥꯝꯕꯀꯣ ꯃꯣꯏꯗ
ꯍꯥꯏꯗꯤ ꯍꯧꯖꯤꯛ ꯇꯨꯋꯦꯜꯐ ꯍꯧꯖꯤꯛ ꯇꯋꯦꯜꯞ ꯀꯥꯕ ꯈꯣꯏꯒ ꯇꯤꯟꯅꯔꯒ
ꯎꯝ ꯍꯩꯒꯩꯅꯣ ꯑꯗꯨꯗꯤ
ꯂꯦ ꯑꯩꯈꯣꯏꯒꯤ ꯑꯩ ꯇꯝꯊꯥꯗ꯭ꯔꯕ ꯑꯗꯨꯒꯤ ꯍꯣꯏ ꯏꯕꯨꯡꯉ ꯇꯝꯃꯕꯗꯤ ꯑꯥ ꯌꯧꯔꯈꯅꯤ ꯍꯅꯕꯤ ꯑꯣꯟꯈꯅꯤ ꯇꯝꯊꯥꯗꯦ ꯑꯩ ꯁꯤꯗ ꯑꯗꯨꯝ ꯄꯥꯔꯠ ꯇꯥꯏꯝ ꯇꯧꯔꯒ ꯂꯩꯕ
ꯇꯣ ꯄꯔ ꯇꯥꯏꯝ ꯇꯥꯎ ꯇ ꯀꯔꯦꯁꯄꯣꯟꯗꯤꯡ ꯇꯧꯕ ꯌꯥꯗ꯭ꯔꯥ ꯑꯩꯁꯨ ꯍꯧꯖꯤꯛ ꯗ꯭ꯔꯣꯞ ꯑꯥꯎꯠ ꯇꯧꯔꯒ ꯑꯃꯨꯛ ꯈꯨꯨ ꯅꯧꯅ ꯀꯥꯗꯣꯏꯅꯤ ꯐꯥꯔꯁ ꯁꯦꯃꯤꯁꯇꯔꯗꯒꯤ ꯍꯟꯗꯛ
ꯑ
ꯑꯩ ꯗꯤ ꯑꯦꯝꯗ ꯀꯥꯔꯝꯃꯦ ꯑꯗꯣ ꯗ꯭ꯔꯣ ꯑꯥꯎ ꯇꯧꯔꯒ ꯑꯃꯨꯛꯀ ꯍꯧꯖꯤꯛ ꯀꯔꯦꯁꯄꯣꯟꯗꯤꯡ ꯀꯣꯂꯦꯖ ꯇꯧꯔꯅꯤ
ꯎꯝ ꯍꯧꯖꯤꯛ ꯑꯩꯒ ꯂꯩꯃꯤꯟꯅꯕ ꯑꯩꯒꯤ ꯀꯖꯤꯟ ꯕ꯭ꯔꯗꯔꯁꯨ ꯂꯤꯕꯔꯦꯜꯗ ꯍꯟꯗꯛ ꯐꯥꯔꯁ ꯁꯦꯝꯗ ꯆꯠꯂꯤ
ꯎꯝ ꯄ꯭ꯔꯦꯜꯗꯨꯁꯨ ꯏꯃꯥꯟꯅꯅꯕ ꯌꯥꯕꯅꯦ ꯇꯥꯡꯈꯨꯜꯒꯔꯣꯡꯃꯩ
ꯎꯝ ꯅꯪ ꯅꯪ ꯀꯩꯅꯣ ꯃꯥꯂꯦ
ꯀꯔꯤ
ꯅꯉ ꯃꯥꯏ ꯃꯥꯂꯦ
ꯂꯦꯡ ꯃꯩꯟꯠꯇꯗ ꯍꯥꯏꯗꯤ
ꯑꯗꯨꯗꯤ
ꯆꯤꯔꯨ
ꯑꯍꯥ
ꯑꯩꯗꯤ ꯆꯤꯔꯨꯅꯦ
ꯀꯗ ꯀꯥ ꯀꯗꯥꯏ ꯀꯔꯤ ꯁꯥꯏꯠꯇ ꯂꯩꯕ ꯈꯣꯏꯔ
ꯋꯦꯁ
ꯑꯁꯤꯗ ꯋꯥ ꯉꯥꯡꯕ ꯌꯥꯗꯕꯁꯦ ꯑꯩ ꯌꯥꯝ ꯏ ꯀꯥꯏꯗ
ꯗꯔꯀꯥꯔ ꯇꯥꯗꯤꯌꯦ ꯑꯗꯨꯝ ꯍꯥꯏꯌꯣ ꯍꯥꯏꯅꯤꯡꯕ ꯍꯥꯏꯌꯣ ꯀꯩꯝ ꯇꯧꯗꯕꯅꯦ ꯑꯁꯦꯡꯕꯅꯦ ꯍꯥꯏꯗꯤ ꯉꯥꯡꯅꯤꯡꯕ ꯉꯥꯡꯕ ꯑꯗꯨꯝ ꯉꯥꯡꯕꯅꯤ ꯍꯣꯏ ꯄꯃꯗꯤ ꯀ ꯑꯁ ꯑꯥ ꯌꯧꯅꯗꯤ ꯑꯣꯏꯗꯦꯕꯀꯣ ꯑꯗꯨ ꯑꯣꯏꯔꯁꯨ ꯑꯗꯨꯝ ꯉꯥꯡꯕꯅꯦ ꯑꯩꯗꯤ
ꯎꯝ ꯊꯧꯕꯥꯜ ꯂꯣꯝꯗꯒꯤ ꯆꯠꯄ ꯁꯥꯏꯠꯇ ꯂꯩꯕ ꯁꯨ ꯅꯣꯏꯒꯤ ꯂꯩꯌꯦꯀꯣꯈꯜ
ꯍꯣꯏ ꯑꯩꯕꯨꯗꯤ ꯗꯣꯔꯣꯝꯗ ꯅꯠꯇꯦꯁꯦ ꯆꯝꯐꯨꯟ ꯈꯪꯕ꯭ꯔꯥ
ꯑ ꯑꯣ ꯈꯪꯉꯤ ꯈꯉꯤ
ꯑꯗꯣ ꯃꯅꯥꯛꯇ
ꯑꯣ ꯍꯣ
ꯆꯝꯐꯨꯟ ꯈꯣꯏꯗꯤ ꯑꯩꯈꯣꯏꯅ ꯏꯕꯔꯍꯨꯠ ꯑꯣꯏꯔꯤꯕ
ꯎꯝ ꯑꯩ ꯑꯩ ꯑꯗꯣꯝꯗ ꯀꯨꯏꯅ ꯂꯩꯌꯦꯅꯦ ꯅꯪꯕꯨ ꯈꯪꯕ꯭ꯔꯥ ꯈꯪꯗꯦꯗ
ꯑꯣ
ꯀꯅꯥꯈꯣꯏꯗ ꯂꯩꯔꯝꯃꯤꯅꯣ ꯌꯦ
ꯎꯝ ꯕꯤꯁꯅꯨꯄꯨꯔꯒꯤ ꯋꯥꯔꯗ ꯅꯝꯕꯔ ꯁꯚꯦꯟꯗ ꯂꯩꯔꯝꯃꯦ
ꯑꯗꯨꯗꯤ ꯑ ꯕꯤꯁꯅꯨꯄꯨꯔ ꯌꯧꯋꯦ ꯑꯩꯗꯤ ꯕꯤꯁꯅꯨꯄꯨꯔ ꯌꯧꯗ꯭ꯔꯤꯉꯩꯗ ꯑꯩ ꯑꯩꯁꯨ ꯕꯤꯁꯅꯨꯄꯨꯔꯗ ꯁ꯭ꯀꯨꯜ ꯀꯔꯃꯦ ꯍꯥꯏ ꯁ꯭ꯀꯨꯜ
ꯀꯔꯤ ꯀꯔꯤ ꯁ꯭ꯀꯨꯜꯗ ꯇꯝꯕ꯭ꯔꯥ
ꯇꯤ ꯑꯦꯝ ꯇꯤ
ꯀꯦꯝꯇꯤ ꯑꯣꯁꯦꯡꯒꯥꯏꯗ ꯂꯩꯕꯗꯨꯔꯥ
ꯍꯣꯏ ꯍꯣꯏ ꯍꯣꯏ ꯑꯗꯣ
ꯑꯣ ꯑꯩꯅ ꯇꯤꯖꯤꯗ ꯇꯝꯕ
ꯈꯥꯉꯩ ꯈꯥꯉꯩ
ꯀꯤꯖꯤꯗ ꯇꯝꯕ ꯈꯣꯏꯒꯤ ꯆꯤꯔꯨꯈꯣꯏꯗꯤ ꯌꯥꯝ ꯌꯥꯝ ꯌꯥꯝ ꯌꯥꯝꯕꯗꯣ ꯈꯪꯉꯦꯕ
ꯑꯗꯨ
ꯃꯣꯏ ꯗꯣꯂꯥꯡ ꯁꯥꯏꯠꯇꯒꯤ ꯂꯥꯛꯄ ꯈꯣꯏꯔꯣꯛ ꯍꯥꯏꯕ꯭ꯔꯥ
ꯑꯩꯅ ꯕꯨꯡ ꯇꯦ ꯆꯤꯔꯨ ꯍꯥꯏꯕꯗꯣ
ꯑꯣ
ꯈꯥꯡꯂꯝ ꯃꯅꯤꯅꯦ
ꯈꯪꯉꯦ ꯃꯃꯤꯅꯦ ꯇꯥꯌꯦ ꯑ ꯀꯩꯅꯣꯗꯤ ꯁꯠꯇ꯭ꯔꯦ ꯂꯧꯀꯣꯏ ꯄꯥꯠ ꯃꯅꯤꯡꯗ ꯂꯩꯕꯗꯨꯗꯤ ꯀꯔꯤꯔꯥ
ꯅꯨꯡꯁꯥꯏ ꯆꯤꯔꯣ
ꯑꯣ ꯑꯗꯨꯗꯗꯤ ꯑꯃꯔꯛ ꯆꯠꯈ꯭ꯔꯦ
ꯎꯝ ꯍꯥꯏꯗꯤ ꯑꯩꯈꯣꯏ ꯈꯨꯟꯗꯤ ꯕꯣꯜ ꯕꯣꯛ ꯕꯣꯜꯗ ꯑꯗꯨꯝ ꯃꯤꯡ ꯐꯥꯎꯕꯅꯤꯗ
ꯕꯣꯜ ꯐꯨꯠꯕꯣꯜ ꯁꯥꯅꯕ꯭ꯔꯣ
ꯍꯣꯏ ꯑꯩ ꯗ꯭ꯔꯣꯞ ꯇꯧꯕ ꯍꯣꯏ ꯑꯩ ꯃꯔꯛ ꯃꯔꯛꯇ ꯌꯧꯋꯦ ꯑꯗꯣ ꯑꯩ ꯈꯨꯟꯒꯤ ꯏꯁꯀ꯭ꯋꯥꯠ ꯂꯤꯁꯇꯗꯤ ꯄꯥꯛ ꯌꯥꯎꯗꯦꯕ ꯑꯩꯈꯣꯏ ꯑꯍꯟ ꯌꯥꯝ ꯂꯩꯕꯅꯤꯅꯀꯣ ꯑꯗꯨꯒꯤ ꯑꯗꯨ ꯑꯩꯗꯣ ꯍꯟꯗꯛ ꯑꯃꯨꯛꯀ ꯏꯁꯀ꯭ꯋꯥꯠꯂꯤꯁ ꯌꯥꯎꯗꯣꯏꯔꯝꯅꯦꯕ ꯑꯗꯣ ꯑꯃꯨꯛꯀ ꯑꯩꯗ ꯂꯥꯁ ꯏꯌꯥꯔꯅ ꯈꯣꯡ ꯇꯦꯛꯄ ꯑꯗꯨꯒꯤ
ꯀꯣꯂꯦꯖꯁꯨ ꯗ꯭ꯔꯣꯞ ꯑꯥꯎꯠ ꯇꯧꯕ ꯕꯣꯜ ꯁꯥꯟꯅꯕꯁꯨ ꯐꯪꯗ
ꯎꯝ
ꯕꯣꯜ ꯁꯥꯟꯅꯕꯗꯒꯤ ꯈꯣꯡ ꯁꯔꯨ ꯇꯦꯛꯄꯀꯣ ꯑꯗꯨꯗꯒꯤ
ꯎꯝ ꯍꯧꯖꯤꯛꯇꯤ ꯁꯥꯅꯕ ꯌꯥꯈꯤ ꯌꯥꯔꯤꯕ꯭ꯔꯥ
ꯍꯧꯖꯤꯛ ꯍꯧꯖꯤꯛꯄꯨꯗꯤ ꯁꯥꯟꯅꯗ꯭ꯔꯦ ꯑꯩ ꯑꯦꯛꯁꯔꯦ ꯂꯧꯗ꯭ꯔꯤ ꯂꯥꯁ ꯗꯦꯖꯀꯤ ꯍꯧꯖꯤꯛ ꯂꯧꯔꯗꯤ ꯑꯗꯨ ꯃꯇꯨꯡ ꯏꯟꯅ ꯁꯥꯟꯅꯕ ꯍꯧꯔꯅꯤ ꯆꯍꯤ ꯑꯃ ꯐꯥꯍꯟꯒꯦ ꯇꯧꯕ ꯑꯗꯨꯒꯤ ꯎꯝꯝ ꯑꯩꯗꯤ ꯕꯣꯜꯁꯤ ꯄꯥꯝꯃꯟꯕꯒꯤꯀꯣ
ꯎꯝ
ꯑꯩ ꯑꯩ ꯈꯣꯟꯁꯤꯗꯗꯤ ꯑꯍꯟ ꯃꯟꯥꯕ꯭ꯔꯣ
ꯃꯥꯂꯦ
ꯃꯤꯅꯁꯨ ꯑꯗꯨꯝ
ꯃꯈꯣꯜ ꯃꯈꯣꯜꯗꯤ ꯂꯣꯏꯅ ꯑꯩꯈꯣꯏꯒꯤ ꯂꯦꯡꯒꯥ ꯃꯥꯜꯂꯦꯕ
ꯑꯝ
ꯑꯩꯅꯁꯨ ꯑꯗꯨꯝ ꯀꯣꯜ ꯇꯧꯕꯁꯤꯡꯗꯣ ꯑꯩꯅ ꯑꯗꯨꯝ ꯆꯍꯤ ꯍꯥꯡꯕꯤꯕ ꯑꯗꯨꯒ ꯇ꯭ꯋꯦꯟꯇꯤ ꯋꯥꯟꯒ ꯇ꯭ꯋꯦꯟꯇꯤ ꯇꯨ ꯈꯛꯇ ꯑꯣꯏꯕ
ꯑꯩ ꯊꯦꯡꯅꯕꯁꯨ ꯂꯩꯁꯥꯕꯤꯗ ꯑꯍꯥꯟ ꯈꯛꯇꯪ ꯊꯦꯡꯅꯩ
ꯎꯝ
ꯑꯍꯟ ꯑꯃꯕꯨꯗꯤ ꯀꯣꯜ ꯇꯧꯕ ꯐꯪꯉꯦꯕꯀꯣ
ꯎꯝ
ꯃꯥꯗꯤ ꯑꯩꯅ ꯑꯗꯨꯝ ꯕ꯭ꯂꯣꯛ ꯊꯝꯕꯤꯈ꯭ꯔꯕꯒꯤ
ꯑꯣ
ꯋꯥ ꯉꯥꯡꯕ ꯐꯖꯗꯦ ꯕꯥ